ꯍꯜꯂꯣ
ꯍꯜꯂꯣ
ꯃ ꯑꯁꯨ ꯀꯨ ꯇꯧꯔꯅꯤꯁ ꯗꯗꯨꯀꯥꯟ ꯁꯩ
ꯂꯈꯥꯕ
ꯑ ꯄ꯭ꯔꯤꯇꯤ ꯑꯁꯣꯏꯁꯣꯏꯒꯤꯗꯣ ꯈꯪꯕ꯭ꯔꯥ ꯁꯤꯒꯤ ꯂꯝꯐꯦꯜ ꯂꯩꯕꯗꯣ ꯑꯗꯨꯗꯣ ꯀꯌꯥꯒꯦ ꯃꯃꯤꯡꯗꯣ
ꯎꯃꯤꯗ ꯀꯩꯩꯅ ꯍ ꯀꯥꯎ
ꯑꯁ ꯑꯅꯤꯗꯣ ꯄꯩꯁꯥ ꯌꯥꯝ ꯄꯥꯏꯕ ꯏꯁꯇꯥꯥꯔꯗ ꯑꯗꯨ ꯂꯥꯛꯇꯨ ꯄꯩꯁꯥ ꯄꯥꯏꯔ ꯂꯩꯔꯝꯃꯣꯀꯣ
ꯀꯅꯥ ꯀꯅꯥꯥ ꯂꯥꯛꯇꯣꯏꯁꯦ
ꯑꯅꯤꯗꯣ ꯌꯣꯡ ꯃꯥꯟꯕꯗꯣ
ꯍ
ꯇꯧꯅ ꯑꯩꯗꯤ
ꯑꯁ ꯅꯥꯀꯟꯗ ꯑꯗꯨꯐꯥꯎ ꯂꯥꯛꯅꯤ ꯍꯥꯏꯔꯦꯔꯕ
ꯍꯣꯏ ꯍꯣꯏ ꯍꯣꯏ ꯍꯣꯏ
ꯏꯁꯁ ꯑꯗꯨꯗ ꯍꯌꯦ ꯍꯌꯦꯡ ꯑꯦꯛꯖꯥꯝꯁꯤꯗ
ꯍꯣꯏ ꯍꯣꯏ ꯍꯣꯏ
ꯌꯥꯝ ꯑꯃ ꯉꯥꯏꯔꯤꯦꯕꯦꯝ
ꯑꯦꯛꯖꯥꯝ ꯀꯩꯀꯔꯥ ꯃꯉꯣꯟꯗ ꯀꯔꯤꯝ ꯆꯪꯗꯦ ꯍꯧꯖꯤꯛ
ꯄꯩꯁꯥꯗꯣ ꯁꯣꯏꯕꯗ ꯇꯥꯈꯠꯇꯅ ꯂꯣꯏꯗ꯭ꯔꯣ
ꯑꯗꯨꯗꯤ ꯃꯥ ꯄꯩꯁꯥ ꯈꯔ ꯐꯪꯕꯁꯨꯦꯐꯥꯎꯔ ꯟꯁꯥ ꯂꯩꯔꯦ ꯍꯥꯏꯕ
ꯑꯗꯨ ꯑꯗꯨ ꯇꯨꯡꯖꯟ ꯈꯣꯠꯆꯟꯕ ꯋꯥꯈꯜ ꯂꯩꯇꯦꯕ
ꯂꯩꯇꯦ ꯂꯣꯏꯁꯤꯜꯂꯁꯤꯅ ꯂꯣꯏꯁꯤꯜꯂꯁꯤꯅ ꯑꯩꯅ ꯅꯪꯉꯣꯟꯗ ꯍꯪꯉꯛꯏꯗꯣꯇꯇꯩꯝꯇꯅꯒꯤ ꯅꯠꯇꯦꯕ ꯑꯩꯒꯤꯗꯤ ꯗꯦꯠ ꯁꯤꯛꯁꯇꯤꯟ ꯑꯣꯏꯗꯣꯏꯅꯦꯕꯀꯣ ꯑꯗꯨꯒ ꯗꯦꯠ ꯁꯤꯛꯁꯇꯤꯟꯗꯨ ꯑꯣꯏꯕꯗꯣ ꯆꯦꯅꯤꯒꯤꯗꯣ ꯗꯦꯠ ꯇꯦꯟꯗ ꯇꯥꯕꯅꯦꯕ ꯃꯥꯒꯤ ꯑꯗꯨꯒꯤ ꯃꯥꯒꯤꯗꯣ ꯑꯩꯒꯤꯗꯣ ꯍꯥꯟꯅ ꯄꯤꯔꯛꯑ ꯑꯗꯨꯒ ꯃꯥꯏꯗꯣ ꯍꯥꯟ ꯇꯧꯊꯣꯛꯈ꯭ꯔꯒꯦ ꯑꯗꯨꯒ ꯑꯩꯒꯤꯗꯨꯅ ꯃꯥꯅ ꯊꯣꯛꯄ ꯁꯤꯡꯒꯦ ꯍꯥꯏꯔꯛꯄꯅꯦꯕ ꯑꯗꯨꯏꯅꯦꯕ ꯑꯩꯩꯅ ꯅꯪꯉꯣꯟꯗ ꯗꯦꯠ ꯅꯥꯏꯟꯗ ꯍꯥꯏꯔꯛꯏꯗ
ꯑꯗꯣ ꯀꯦꯁ ꯑꯩ ꯂꯩꯅꯤ ꯍꯧꯖꯤ ꯑꯦꯀꯥꯎꯟꯗꯗꯤ ꯌꯥꯎꯗ꯭ꯔꯤꯅꯦ
ꯑꯁ ꯈꯪꯗꯦꯕ ꯑꯣꯟꯊꯣꯔꯛꯑꯣ ꯑꯩ ꯑꯩ ꯊꯤꯉꯥꯏꯇꯦ ꯑꯩꯁꯨ ꯂꯩꯇꯦꯕ
ꯑꯗꯨꯕꯨꯗꯤ ꯑꯩ ꯑꯗꯨ ꯂꯥꯛꯇꯣꯔꯦꯗꯅ ꯑꯗꯨꯕꯨꯗꯤꯚꯥꯏꯅꯦꯕꯨ ꯗꯤ ꯂꯧꯅ ꯌꯥꯏꯑꯕ ꯀꯦꯁꯀꯤꯗꯣ ꯑꯗꯨꯝ
ꯀꯦꯁ ꯌꯥꯔꯣꯏꯕ ꯀꯦꯁ ꯄꯥꯟꯝꯗꯦꯕ ꯑꯩꯁꯨ
ꯑꯣꯀꯦ ꯑꯗꯨ ꯅꯠꯇꯗꯤ ꯂꯩꯇꯦ ꯀꯥꯞꯐꯝ
ꯑꯩ ꯅꯉꯣꯟꯗ ꯀꯦꯁ ꯄꯤꯕ꯭ꯔꯥ
ꯎꯝ ꯑꯗꯨꯅ ꯅ ꯑꯩꯉꯣꯟꯗ ꯂꯧꯒꯦꯅ ꯍꯥꯏꯕꯇ ꯑꯣꯏꯅ ꯄꯤꯒꯦ ꯍꯥꯏꯔ ꯀꯥꯟꯗ ꯀꯦꯁ ꯍꯥꯏꯒꯗꯕ꯭ꯔꯥ
ꯍꯥꯏꯗꯤꯦ ꯑꯩ ꯁꯤꯡꯅꯕ ꯅꯃꯥꯏ ꯊꯥꯖꯛꯀꯅꯤ ꯑꯩ ꯁꯤꯡꯅꯕꯅꯦ ꯅꯉꯣꯟꯗ ꯍꯥꯏꯈꯤꯗꯕ꯭ꯔꯥ ꯑꯗꯨ ꯊꯝꯃꯤꯗꯣ ꯖꯦꯅꯤꯗ ꯄꯤꯅꯕꯅꯦ ꯌꯥꯔꯦ ꯅꯪ ꯅꯪ ꯊꯣꯛꯇꯧꯔꯣ ꯉꯝꯃꯔꯣꯏ ꯅꯪ ꯀꯗꯥꯏꯗꯣ ꯀꯥꯞꯀꯦꯔꯥ ꯂꯥꯛꯀꯦ
ꯉꯝꯖꯗ꯭ꯔꯦ ꯀꯥꯈꯐꯝ ꯂꯩꯇꯦ ꯁ꯭ꯋꯥꯏꯗ
ꯑ
ꯑꯩꯁꯨ ꯗꯦꯠ ꯇ꯭ꯋꯦꯟꯇꯤꯗ ꯀꯩꯅꯣ ꯇꯥꯕꯅꯦ ꯃꯣꯏꯕꯨ ꯀꯩ ꯇꯥ ꯁꯤ ꯂꯁꯨ ꯀꯣꯝ ꯗ ꯇ ꯎꯅꯤ
ꯍꯧꯖꯤꯛꯁꯦ ꯀꯩꯅꯣ ꯇꯧꯅꯩ ꯍꯥꯏꯕ ꯑꯦꯀꯥꯎꯟꯁꯦ ꯑꯝꯇ ꯌꯧꯅꯗꯦ ꯈꯥꯜꯂꯤꯅꯦ ꯍꯥꯏꯕ ꯑꯣꯏꯁꯦ
ꯅꯣꯏꯖꯤꯛ ꯀꯌꯥ ꯌꯥꯎꯏꯦ
ꯏꯁꯀꯗꯥ ꯏꯅ ꯃꯔꯨꯕꯨꯖꯥꯀꯥꯇ ꯨꯨꯝꯇꯪꯥꯏ
ꯌꯥꯎꯗꯦꯕ ꯍꯧꯖꯤꯛꯁꯦ
ꯑꯥ ꯀꯩꯅꯣꯒꯤ ꯖꯤꯄꯦꯒꯤ ꯑꯃ ꯔꯤꯋꯥꯔꯠ ꯐꯪꯕ ꯂꯨꯄꯥ ꯑꯅꯤꯅꯤ ꯈꯥꯕꯤꯔꯛꯑꯣ
ꯑꯦ ꯑꯩꯗꯤꯁꯨꯐꯥꯎ ꯐꯪꯗꯕ
ꯉꯍ ꯑꯃꯨꯛꯅ ꯂꯨꯄꯥ ꯆꯥꯝꯃ ꯀꯌꯥ ꯂꯣꯝ ꯐꯪꯉꯦ ꯆꯥꯝꯃ ꯉꯥꯔ
ꯑꯗꯨ ꯀꯩꯒꯤꯅꯣ ꯐꯪꯉꯤꯗꯣ
ꯈꯪꯦ
ꯀꯣꯏ ꯈꯥꯎꯗꯤ
ꯑꯗꯨꯒ ꯑꯃꯅ ꯀꯨꯟꯊ꯭ꯔꯥ ꯇꯔꯦꯠ ꯐꯪꯉꯦ ꯑꯗꯨꯒ
ꯎꯝ
ꯉꯔꯥꯡ ꯉꯔꯥꯡꯅ ꯂꯨꯄꯥ ꯃꯔꯤꯗ ꯀꯩꯅꯣꯝ ꯄꯥꯎ
ꯁꯤꯨꯐꯥꯏ ꯅꯉꯏꯗꯤ ꯆ ꯒꯗ ꯑꯩꯒꯤꯗꯤ ꯀꯛꯄꯒꯤ ꯁꯔꯨꯛ ꯉꯥꯛꯇꯅꯤ ꯃꯦꯝ
ꯀꯊ ꯂꯜꯂꯨꯕꯤ ꯄ ꯀꯥꯟꯗ ꯀꯊ ꯂꯜꯂꯨ
ꯍꯥꯏꯗꯤ ꯀꯛꯄꯒꯤ ꯁꯔꯨꯛꯇꯅꯦ ꯀꯛꯄꯒꯤ ꯁꯔꯨꯛꯇ ꯑꯗ ꯑꯗꯒꯤ ꯈꯨꯠꯁꯥꯁꯤꯅ ꯀꯔꯥꯏ ꯀꯗꯥꯏ ꯆꯪꯉꯨꯔꯝꯅꯣ ꯈꯪꯗꯦ ꯌꯥꯠꯄꯗ ꯌꯥꯠꯄꯗ ꯂꯧꯒ ꯄꯤ ꯆꯠꯂꯨꯕꯁꯨ ꯅꯨꯡꯉꯥꯏ
ꯂꯧ ꯍꯥꯏꯔꯦ ꯂꯧꯕ ꯃꯇꯝ ꯑꯃꯨꯛ ꯌꯧꯔꯛꯑꯅꯤ
ꯀꯩꯅꯣ ꯇꯧꯕ꯭ꯔꯥ ꯐꯧꯗꯣ ꯐꯧꯗꯣ ꯊꯥꯗꯔꯒ ꯐꯧ ꯄꯥꯝꯕꯤ ꯃꯆꯥ ꯃꯆꯥ ꯍꯧꯔꯗ꯭ꯔꯥꯅꯦ ꯐꯧ ꯂꯤꯡꯕꯗꯨ ꯅꯪ ꯌꯥꯎꯔꯕ꯭ꯔꯥ
ꯌꯥꯎꯗ꯭ꯔꯤ
ꯑꯗꯨ ꯇꯧꯅꯤꯡꯗ꯭ꯔꯣ
ꯈꯔꯤ
ꯐꯧꯂꯤꯡꯉ ꯌꯥꯎꯅꯤꯡꯗ꯭ꯔꯦ ꯍꯥꯏꯕ
ꯌꯥꯖ ꯗꯤ ꯃꯗꯨꯗ ꯅꯥꯕ ꯈ꯭ꯋꯥꯡ ꯀꯅꯥ
ꯏꯁꯁ ꯑꯩ ꯌꯥꯎꯅꯤꯡꯉꯦ ꯑꯩ ꯑꯃꯨꯛꯇꯪꯗꯤ ꯌꯥꯎꯅꯤꯡꯕꯅꯦ ꯌꯥꯎꯐꯝ ꯂꯩꯇꯕꯩ ꯋꯥ
ꯀꯗꯤ ꯌꯥꯎꯎꯂꯣ
ꯎ ꯅꯣꯏ ꯂꯤꯡꯗ꯭ꯔꯣꯕ
ꯑꯩꯈꯣꯏꯁꯨ ꯅꯥꯀꯟꯒꯤ ꯀꯩꯅꯣ ꯇꯧꯗꯣꯏꯗ ꯍꯧꯖꯤꯛ ꯂꯧꯍꯣꯟ ꯂꯧꯒꯣꯟ ꯊꯥꯕ ꯃꯇꯝ ꯆꯞ ꯆꯥꯕꯅꯤꯅ ꯍꯧꯖꯤꯛ ꯂꯣꯟ ꯊꯥꯅꯔꯤꯕ
ꯂꯍꯣꯟ ꯊꯥꯕ ꯍꯥꯏꯗꯤ
ꯑꯃ ꯑꯗꯨꯗ ꯂꯤꯡꯉꯛꯅꯕ ꯀꯩꯅꯣ ꯇꯧꯕꯗꯣ ꯆ ꯎꯟ ꯍꯥꯟꯅ ꯁꯦꯝꯒꯠꯇꯣꯏꯅꯤꯅ
ꯑꯗꯨꯗꯣ ꯑꯍꯥꯥꯟꯕ ꯄ꯭ꯔꯣꯁꯦꯁ ꯁꯨꯃꯥꯏꯅ ꯇꯧꯕ ꯅꯠꯇ꯭ꯔꯣ ꯐꯧꯁꯦ ꯍꯥꯟꯅ ꯐꯖꯅ ꯃꯆꯪ ꯑꯣꯏꯕ ꯈꯜꯂꯅꯤꯀꯣ
ꯍꯣꯏ ꯑꯗꯨꯒ ꯐꯧꯗꯤ ꯇꯤꯡꯉꯅꯤ
ꯐꯧ ꯇꯤꯡꯉꯅꯤ ꯐꯧ ꯅꯪꯒꯤ ꯐꯧꯗꯤ ꯇꯤꯡꯕ ꯈꯣꯠꯄꯗꯣ ꯑꯗꯨꯁꯨ ꯍꯥꯏꯔꯛꯑꯣ ꯑꯗꯨꯒ ꯐꯧꯗꯤ ꯇꯤꯡꯕ ꯍꯥꯏꯗꯤ ꯐꯧꯗꯣ ꯉꯁꯥꯏ ꯈꯟꯗꯣꯛꯈꯤꯕ ꯐꯧꯁꯤꯡꯗꯣ ꯑꯗꯨ ꯇꯤꯡꯁꯤꯟꯕ ꯑꯗꯨꯃꯥꯏꯅ ꯍꯥꯏꯔꯣ ꯍꯥꯏꯕ ꯑꯩ
ꯍꯣꯏ ꯍꯣꯏ ꯑꯗꯨꯅꯦ ꯑꯗꯨ ꯇꯤꯡꯉꯩꯗꯅ ꯑꯗꯨꯗꯨꯒ ꯑꯥ ꯃꯆꯨꯝ ꯀꯪꯍꯜꯂꯒ ꯊꯝꯈꯩꯅꯅ ꯃꯆꯨꯝ ꯀꯪ ꯃꯆꯨꯝꯒ ꯑꯗꯨꯝ ꯕꯣꯔꯥ ꯗ ꯍꯥꯞꯄꯅꯦꯕ ꯑꯗꯨꯗꯨꯒ ꯃꯣꯏ ꯄꯦꯛꯀꯦꯠ ꯄꯦꯛꯀꯦꯠꯀꯤꯗꯨꯁꯨ ꯑꯗꯃꯥꯏꯅ ꯇꯧꯕꯔꯗꯤ ꯈꯪꯗ‌ꯦ ꯑꯩ ꯄꯦꯀꯦꯠꯀꯤꯗꯨꯗꯤ ꯎꯗ꯭ꯔꯤꯕꯀꯣ
ꯎꯝ
ꯑꯗ‌ꯣ ꯑꯗꯨꯃꯥꯏꯅ ꯇꯧꯔꯅꯤ ꯑꯗꯨꯗꯨꯒ ꯂꯧꯍꯣꯟ ꯀꯩꯀꯥꯒꯤ ꯍꯧꯖꯤꯛꯀꯤ ꯐꯧ ꯆ‌ꯣꯠ ꯐꯧꯒꯤ ꯎꯝ ꯎꯝ ꯀꯩꯅꯣ ꯇꯧꯅꯕꯗꯣ ꯑꯗꯨꯗꯣ ꯂꯣꯏꯅ ꯇꯛꯈꯥꯏ ꯅꯥꯄꯤ ꯅꯨꯡꯄꯤ ꯑꯝꯇ ꯍꯧꯍꯟꯗꯕꯤꯗ ꯏꯁꯤꯡ ꯅꯨꯡꯁꯤꯡ ꯇꯨꯡꯍꯟꯗꯕꯤꯗ ꯑꯃ ꯑꯥ ꯂꯩꯗꯅ ꯍꯥꯏꯗꯤ ꯀꯪꯅ ꯍꯨꯜꯂꯤꯗꯅ ꯏꯁꯤꯡ ꯍꯦꯛꯇ
ꯂꯧꯒꯤ ꯕꯣꯛꯁ ꯁꯪꯉꯝꯗꯨꯃ ꯑꯗꯨꯗꯨꯃ ꯂꯣꯏꯅ ꯍꯥꯟꯅ ꯀꯩꯅꯣ ꯇꯧꯊꯣꯛꯑꯅꯦꯕ ꯂꯩꯕꯥꯛꯇ ꯂꯣꯏꯅ ꯇꯧꯊꯣꯛ ꯂꯧꯊꯣꯛꯑꯅꯤ ꯅꯥꯄꯤ ꯂꯣꯏ ꯂꯧꯊꯣꯛꯑꯅꯤ ꯑꯗꯨꯒ ꯏꯁꯤꯡ ꯇꯨꯡꯍꯜꯂ ꯊꯝꯗꯣꯏꯕ
ꯏꯁꯤꯡ ꯇꯨꯡꯍꯟꯗꯤꯌꯦ ꯑꯥ ꯀꯩꯅꯣ ꯇꯧꯋꯦ ꯑꯩꯈꯣꯏꯗꯤ ꯑꯥ ꯂꯧꯕꯨꯛꯇ ꯇꯧꯗꯦꯕꯀꯣ ꯎꯝ ꯀꯩꯅꯣ ꯇꯧꯋꯦꯕ ꯑꯩꯈꯣꯏ ꯍꯤꯡꯒꯣꯜꯒꯤ ꯇꯪꯈꯥꯏ ꯑꯃ ꯂꯩꯕꯗꯣ ꯍꯟꯗꯛꯇꯤ ꯂꯣꯏ ꯂꯧꯍꯣꯟ ꯑꯣꯏꯅ ꯂꯣꯏꯅ ꯇꯧꯋꯦꯕ ꯑꯗꯨ ꯇꯪꯈꯥꯏꯗꯨꯗꯅꯦ ꯎꯝ ꯎꯝ ꯀꯩꯅꯣ ꯇꯧꯋꯦ ꯍꯣꯏ ꯏꯁꯤꯡ ꯀꯩꯀꯥꯖ‌ꯦ ꯖ‌ꯣꯠ ꯆꯣꯠ ꯂꯥꯎꯍꯟꯕꯤꯗ‌ꯣ ꯂꯥꯎꯍꯟꯗꯦꯕ ꯏꯁꯤꯡꯁꯤꯗ ꯂꯥꯎꯍꯟꯒꯅꯨꯅꯅꯦ ꯏꯁꯤꯡ ꯑꯝꯇ ꯇꯥꯍꯟꯗꯦ ꯑꯗꯨꯒꯤ ꯃꯥꯏꯒꯤ ꯂꯧꯍꯨꯟ ꯇꯧꯒꯗꯕ ꯑꯦꯔꯤꯌꯥꯁꯦ ꯑꯗꯨꯗꯨꯒ ꯑ ꯀꯩꯅꯣ ꯇꯧꯔꯅꯤ ꯑꯗꯨꯝ ꯀꯪꯅ ꯊꯝꯃꯦꯕ ꯑꯗꯨꯒ ꯃꯣꯏꯒꯤ ꯎꯠ ꯅꯨꯡ ꯈꯔ ꯆꯥꯏꯕ ꯃꯥꯜꯂꯦ ꯀꯣ ꯑꯃ ꯃꯩ ꯊꯥꯗꯣꯛꯈꯤꯕꯒꯤ ꯕꯔꯥ ꯎꯠ ꯕꯔꯥ ꯃꯨꯁꯤꯠꯃꯨꯕꯤ ꯅꯠꯇꯕꯤ ꯈꯔ ꯑ ꯉꯧꯔꯤꯉꯥꯥꯡꯁꯨ ꯌꯥꯎꯔꯦ ꯑꯗꯨꯗꯣ ꯈꯠ ꯆ ꯃꯊꯛꯇ ꯆꯥꯏꯔ ꯃꯥꯜꯂꯦ ꯑꯗꯨꯗꯨꯒꯅꯦ ꯑ ꯑꯗꯨꯅ ꯀꯩꯅꯣ ꯍꯨꯟꯒ꯭ꯔ ꯃꯇꯨꯡ ꯃꯥꯜꯂꯦ ꯍꯥꯟꯅ ꯐꯧꯗꯣ ꯑꯥ ꯆꯥꯏꯗꯣꯏꯅꯦꯕ ꯃꯥꯏ ꯃꯥꯏꯒꯤ ꯑꯗꯨꯒ ꯆꯥꯏꯔꯒ ꯎꯠꯅꯨꯡꯗ‌ꯣ ꯇꯧꯁꯟꯕ ꯃꯥꯜꯂꯦ ꯑꯗꯨꯗꯨꯒꯅꯦ ꯃꯊꯛꯇ ꯎꯝ ꯑꯥ ꯑꯩꯈꯣꯏꯒꯤ ꯅꯣꯡ ꯌꯨꯔꯛꯑꯁꯨ ꯑ ꯖꯣꯔ ꯖꯣꯔ ꯇꯧꯕꯗꯨꯗꯤ ꯌꯥꯗꯕꯅꯤꯅ ꯑꯩꯈꯣꯏꯒꯤ ꯍ ꯑ ꯑꯩꯈꯣꯏ ꯑꯥ ꯍꯞꯄꯥꯒꯨꯝꯕ ꯏꯟꯒꯨꯝꯕ ꯂꯩꯗꯅ ꯑꯗꯨꯒꯨꯝꯕꯗꯨꯅꯅꯦ ꯎꯆꯦꯛꯅꯖꯨ ꯆꯥꯗꯅꯕ ꯍꯥꯏꯗꯤ ꯎꯆꯦꯛ ꯁꯦꯟꯗ꯭ꯔꯥꯡ ꯅꯨꯡꯂꯥꯡ ꯌꯥꯝ ꯆꯥꯕꯅꯤꯅ ꯎꯆꯦꯛ ꯇꯥꯗꯅꯕ ꯑꯗꯨꯅ ꯐꯖꯅ ꯁꯟꯗꯣꯏꯅꯦꯕ ꯑꯗꯨꯒ ꯅꯣꯡ ꯅꯣꯡ ꯆꯨꯔꯛꯑꯒꯅ ꯎꯞꯁꯟꯕꯤꯔ ꯎꯞꯁꯟꯕꯤꯔꯅꯤ ꯐꯖꯅ ꯍꯥꯏꯗꯤ ꯃꯥꯒꯤ ꯏꯁꯤꯡꯗꯣ ꯌꯥꯝꯅ ꯐꯖꯅ ꯂꯤꯛꯅ ꯂꯤꯛꯅ ꯃꯈꯥ ꯇꯥꯅꯕ ꯃꯟꯗꯣ ꯑꯗꯨꯃꯥꯏꯅ ꯇꯧꯔꯤꯅꯦ
ꯑꯗꯨ ꯂꯣꯏꯔꯒ ꯐꯧ ꯐꯧꯗ‌ꯣ ꯍꯧꯔꯛꯑꯅꯤ
ꯐꯧ ꯍꯧꯒꯠꯂꯛꯑꯅꯤ ꯍꯧꯒꯠꯂꯛꯑꯀꯥꯟꯗ ꯌꯥꯝ ꯄꯋꯥꯡ ꯋꯥꯡꯗ꯭ꯔꯤꯀꯥꯏ ꯃꯔꯛ ꯑꯃ ꯂꯩꯕꯗꯣ ꯑꯗꯨꯝ ꯀꯥꯟꯗ ꯁꯠꯀꯠꯂꯒ ꯑ ꯂꯤꯡꯉꯅꯤ
ꯁꯠꯀꯠꯂꯒ ꯃꯄꯨꯟ ꯃꯄꯨꯟ ꯄꯨꯜꯂꯒ ꯂꯧꯕꯨꯛꯇ ꯄꯨꯊꯔꯅꯤ ꯑꯗꯨꯒ ꯑ ꯀꯩꯅꯣ ꯇꯧꯔꯅꯤ
ꯏꯁ ꯏꯕ‌ꯦꯝꯃꯥ ꯌꯦꯡꯕꯗꯗꯤ ꯀꯣ ꯋꯥꯗ ꯃꯥꯟꯕꯋꯥꯅ‌ꯦꯕꯀꯣ ꯑꯥ ꯃꯅꯨꯡꯗ ꯑꯥ ꯂ ꯂꯧꯄꯥꯛꯀꯤ ꯃꯅꯨꯡꯗ ꯄꯨꯠꯊꯩꯗꯅ ꯈꯣꯡꯗꯣ ꯌꯥꯝ ꯀꯥꯏꯟꯅ ꯄꯨꯊꯗꯕ ꯃꯐꯝꯗ ꯋꯥꯗ ꯋꯥꯅꯦꯕ ꯈꯔ ꯋꯥꯔꯁꯨ ꯑꯣ ꯌꯥꯝ ꯐꯖꯅ ꯄꯨꯊꯥꯒꯤ ꯃꯐꯝꯗꯨꯒ ꯑꯩꯁꯨ ꯑꯩꯈꯣꯏ ꯍꯥꯏꯕꯋꯥꯅ ꯑꯩꯈꯣꯏꯖ‌ꯦ ꯍꯤꯡꯒ‌ꯣꯟꯒꯤꯗꯅꯦ ꯀꯩꯅꯣ ꯇꯧꯋꯦꯕ ꯎꯝ ꯑꯩꯗꯤ ꯈꯣꯡ ꯈꯨꯨꯠꯇꯣ ꯍꯥꯏꯕꯋꯅꯤ ꯗ꯭ꯔꯥꯏ ꯑꯣꯏꯕꯅꯤꯅ ꯈꯤꯇꯪ ꯍꯦꯛ ꯇꯧꯕ ꯀꯥꯟꯗ ꯈ‌ꯣꯡꯈꯨꯠꯁꯨ ꯌꯥꯗꯦꯕ ꯍꯥꯏꯗꯤ ꯗ꯭ꯔꯥꯏ ꯑꯣꯏꯃꯟꯕꯒꯤ ꯑꯗꯨꯅ ꯄꯥꯛꯄꯨꯗꯤ ꯀꯨꯝꯗꯦꯕ ꯀꯨꯝꯗ꯭ꯔꯒꯁꯨ ꯁꯨꯃꯥꯏꯅ ꯄꯨꯊꯕ ꯀꯥꯟꯗ ꯑꯗꯨꯝ ꯑ ꯈꯨꯔꯨ ꯈꯨꯔꯨ ꯌꯧꯔꯝꯗꯥꯏꯒꯨꯝꯕ ꯀꯩꯒꯨꯝꯕ ꯇꯧꯕꯁꯦ ꯌꯥꯝ ꯋꯥꯏꯑꯦꯕ ꯁꯤꯒꯨꯝꯕꯕꯁꯦ ꯆꯤꯡꯈꯠꯅꯕ ꯃꯑꯣꯡ ꯇꯧ ꯑꯗꯩꯗꯤ ꯑꯃꯨꯛ ꯆꯠ ꯇꯧꯕꯗꯣ ꯑꯗꯩ ꯅꯦꯛꯈꯥꯏꯕꯁꯨ ꯌꯥꯕ ꯇꯦ ꯑꯗꯒꯤ ꯑꯗꯨ ꯍꯨꯟꯕꯗ ꯍꯦꯛ ꯐꯖꯅ ꯇꯨꯔꯣꯏ ꯇꯨꯉꯥꯝ ꯍꯨꯟꯈ꯭ꯔꯒꯅꯛ ꯐꯧꯗꯣ ꯐꯖꯅ ꯆ ꯆꯥꯅ ꯍꯧꯔꯋꯏ ꯗꯨꯏꯅꯦ
ꯎꯝ
ꯏꯕꯦꯝꯃ ꯅꯨꯡꯉꯥꯏ ꯃꯥꯟꯕ꯭ꯋꯥꯅꯤ ꯀꯣ ꯂꯧꯒꯤ ꯊꯕꯛꯁꯦꯀꯣ ꯃꯣꯏꯅꯗꯤꯀꯣ ꯑ ꯐꯥꯝ ꯅꯨꯡ ꯇꯧꯕ ꯈꯣꯠꯄ ꯗ ꯑ ꯐꯥꯔꯝꯅ ꯋꯥꯕ ꯍꯦꯛ ꯂꯧ ꯑꯗꯨꯒ ꯀꯨꯆꯨ ꯀꯨꯃꯦꯟꯗꯨ ꯃꯨꯁꯨꯛ ꯃꯨꯗꯣꯏꯅꯤ ꯅꯨꯡꯁꯥꯗ ꯌꯥꯏꯍꯠꯄꯒꯤ ꯑꯗꯒꯤ ꯈ꯭ꯋꯥꯡꯁꯨꯅꯦ ꯋꯥꯈꯜꯂꯣꯟꯗ ꯇꯧꯔꯒ ꯑꯗꯨꯝ ꯂꯩꯗꯣꯏꯅꯦ ꯋꯥꯁꯨ ꯋꯥꯕ
ꯑꯗꯣ ꯂꯧ ꯂꯤꯡꯕꯁꯦ ꯀꯩꯅꯣ ꯇꯧꯋꯤꯀꯣ ꯃꯦꯆꯤꯟꯅ ꯑꯗꯨꯝ ꯁꯤꯟꯕ ꯌꯥꯗꯔꯤꯀꯣ ꯍꯧꯖꯤꯛꯐꯥꯎ ꯃꯤꯅ ꯑꯗꯨꯝ ꯇꯧꯅꯩ ꯅꯠꯇ꯭ꯔꯣ ꯍꯥꯏꯗꯤ ꯍꯖꯤꯛ ꯂꯧ ꯈꯥꯎꯕ ꯈꯣꯠꯄꯗꯤ ꯃꯦꯆꯤꯟꯅ ꯂꯣꯏ ꯇꯧꯅꯩꯗꯅ
ꯑꯗꯣ ꯐꯝ ꯍꯧꯖꯤꯛ ꯂꯧꯍꯣꯟ ꯊꯥꯕꯒꯤꯁꯨ ꯃꯦꯆꯤꯟ ꯀꯩꯀꯥꯕꯨ ꯂꯩꯔꯦ ꯑꯗꯣ ꯈꯪꯗꯦ ꯃꯤ ꯃꯤ ꯂꯝꯒꯅꯤ ꯑꯩꯈꯣꯏ ꯁꯤ ꯂꯝꯒꯤꯗꯤ ꯗꯨꯝ ꯈꯨꯠꯅ ꯑꯗꯨꯝ ꯇꯩꯅꯩꯌꯦꯕ ꯑꯃ ꯃꯥꯒꯤ ꯃꯥꯏ ꯃꯥꯏꯒꯤ ꯅꯕꯗꯣ ꯊꯥꯏꯅꯒꯤ
ꯎꯝ
ꯑꯗꯨꯃꯥꯏꯅ ꯑꯗꯨꯝ ꯇꯧꯋꯦꯕ ꯍꯥꯏꯗꯤ ꯑꯩꯒꯤꯗ ꯇꯧꯔꯒꯗꯤ ꯃꯍꯨꯠ ꯇꯣꯡꯅꯕꯤꯗꯣ꯫ ꯑꯗꯨ ꯇꯧꯅꯔꯤ ꯑꯗꯨꯖꯨ ꯅꯨꯡꯉꯥꯏ꯫
ꯃꯥꯅꯤ ꯀꯩꯅꯣ ꯃꯤꯆꯤꯟꯅ ꯇꯧꯕꯕꯨ ꯑꯁ ꯍꯣꯏ ꯊꯕꯛꯄꯨꯗꯤ ꯁꯝꯃꯦ ꯍꯥꯏꯕꯋꯥꯅꯤ ꯑꯗꯨꯖꯨ
ꯊꯕꯛ ꯁꯝꯃꯕ ꯊꯕꯛꯄꯨꯗꯤ ꯂꯨꯕ ꯅꯥꯅꯤꯡꯗꯕꯕꯨ ꯀꯅꯥ ꯂꯩ ꯅꯠꯇ꯭ꯔꯣ꯫ ꯑꯗꯨꯁꯨ ꯄꯩꯁꯥꯗꯨꯗꯤ ꯑꯗꯨꯗ ꯂꯣꯏ ꯍꯩꯗꯔꯛꯀꯗꯣꯏꯅꯦ ꯑꯗ ꯏ-ꯍꯥꯏꯗꯤ ꯃꯌꯥꯝ ꯄꯨꯜꯂ ꯇꯧꯃꯤꯟꯅꯕꯖꯦ ꯑꯋꯥ ꯅꯨꯡꯉꯥꯏꯒꯨꯝꯕꯅꯦ ꯋꯥꯖꯩ ꯍꯥꯏꯕ ꯋꯥꯅꯤ ꯏꯁ ꯑꯗꯨ ꯍꯟꯗꯛꯅꯦ ꯍꯟꯗꯛꯇꯤ ꯃꯣꯏ ꯏꯉꯥ ꯑꯅꯤ ꯄꯥꯜꯂꯦ ꯍꯥꯏꯕ꯭ꯔꯥ ꯑꯗꯨꯗꯨꯒꯤ ꯀꯩꯅꯣ ꯌꯥꯝ ꯇꯧꯋꯦꯕ ꯏꯉꯥ ꯑꯅꯤ ꯄꯥꯟꯖꯟꯕꯒꯤ ꯂꯧꯗꯨꯖꯨ ꯏꯁꯤꯡ ꯇꯥꯕꯩ ꯃꯇꯝ ꯈꯦꯠꯅꯕꯗꯣ
ꯎꯝ
ꯇꯧꯋꯦꯕ ꯑꯗꯨ ꯂꯧ ꯂꯣꯛꯑꯖꯨ ꯑꯈꯣꯏꯁꯨ ꯑꯩꯈꯣꯏꯁꯤꯒꯤ ꯍꯥꯏꯗꯤ ꯂꯧ ꯍꯧꯖꯤꯛꯁꯦꯀꯣ ꯂꯧ ꯂꯤꯡꯕ ꯃꯤ ꯌꯥꯎꯅꯔꯕꯅꯦꯕ ꯑꯗꯨꯒꯨꯝꯕꯖꯤꯅ ꯍꯧꯖꯤꯛꯇꯤ ꯅꯣꯡꯖꯦ ꯁꯣꯏꯅꯅ ꯇꯥꯔꯛꯄꯅꯤꯅ ꯍꯌꯦꯡꯋꯥꯏ ꯂꯧ ꯎꯝ ꯂꯤꯡꯕꯗꯣ ꯁꯤꯗꯣꯏꯅꯦꯕ ꯐꯔꯛ ꯇꯥꯔꯗꯤ ꯑꯗꯨ ꯁ꯭ꯋꯥꯏ ꯍꯨꯂꯦ ꯆꯥꯛꯁꯤ ꯆꯥꯔꯕꯅꯦꯕ ꯑꯗꯨꯒ ꯑꯅꯤꯔꯛ ꯂꯣꯛꯄꯤ ꯃꯤꯗꯗꯤ ꯑꯃꯨꯛ ꯍꯧꯖꯤꯛꯁꯤꯃꯨꯛ ꯕꯦꯔꯥ ꯀꯥꯏꯗꯅ ꯑ ꯍꯧꯖꯤꯛ-ꯍꯧꯖꯤꯛ ꯂꯧ ꯍꯨꯜꯂꯤ ꯃꯤꯉꯩꯖꯤꯡꯖꯦ ꯍꯥꯏꯗꯤ ꯂꯧꯍꯣꯟ ꯀꯩꯀꯥ ꯇꯧꯔꯤ ꯃꯤꯖꯤꯡꯖꯦ ꯁꯤꯁꯤꯅ ꯑꯃꯨꯛ ꯗꯤꯁꯦꯝꯕꯔꯗ ꯂꯧ ꯌꯩꯗꯣꯏꯅꯦꯕ ꯉꯍꯥꯟꯒꯩꯅ ꯑꯃꯨꯛ ꯆꯥꯛꯀꯧ ꯃꯌꯥ ꯆꯥꯛꯀꯧꯕ ꯃꯃꯥꯡ ꯗ ꯂꯧꯖꯦ ꯑꯅꯝꯕꯅ ꯌꯩꯅꯗ꯭ꯔꯥ ꯂꯣꯏꯁꯟꯅꯗ꯭ꯔꯥ ꯍꯟꯗꯛꯅ ꯑꯃꯨꯛ ꯊꯦꯡꯗꯔꯛꯇꯣꯏꯅꯦꯕ ꯏꯉꯥ ꯑꯅꯤꯔꯛ ꯄꯥꯜꯂꯦ ꯍꯥꯏꯔꯝꯃꯤꯅ ꯃꯌꯦꯛꯀꯤꯗꯤ ꯖꯨꯟꯗ ꯑꯗꯨꯝ ꯂꯧꯖꯦ ꯑ ꯀꯩꯅꯣ ꯂꯧꯍꯣꯟꯒꯤꯒ ꯊꯥꯕ ꯃꯇꯝ ꯑꯣꯏꯕꯅꯦꯕ ꯑꯁꯦꯡꯕꯩꯗꯤ ꯅꯣꯏ ꯖꯨꯂꯥꯏꯗ ꯍꯨꯜꯂꯤꯖꯦ꯫
ꯑꯩꯅ ꯎꯝ-ꯎꯝ ꯍꯥꯏꯕ ꯋꯥꯅꯤꯀꯣ ꯂꯧꯒꯤ ꯑꯥꯏꯗꯤꯌꯥꯖꯦ ꯑꯩꯉꯣꯟꯗ ꯁꯨꯡꯂꯩ ꯂꯩꯇꯦꯕ ꯍꯧꯖꯤꯛꯄꯨ ꯁꯨꯡꯂꯩ ꯂꯩꯇꯦ ꯅꯪ ꯈꯔ ꯍꯥꯏꯕꯁꯦ
ꯂꯧꯒꯤꯗꯤꯅꯦ ꯀꯨꯝꯗ ꯋꯥꯅꯦ ꯍꯥꯏꯗꯤ ꯀꯨꯝꯍꯟꯗ ꯋꯥꯅꯦ ꯃꯣꯏꯅ ꯍꯥꯏꯗꯤ ꯂꯩꯈꯣꯝ-ꯂꯩꯅꯥꯡ ꯇꯧꯕꯗꯣ ꯌꯥꯗꯕ
ꯃꯥ ꯃꯥꯅꯦ ꯅꯣꯏ-ꯅꯣꯏꯗꯤ ꯂꯧ ꯀꯨꯝꯗ꯭ꯔꯣ ꯇ꯭ꯔꯁꯨ ꯂꯧ ꯆꯠꯄꯒꯤ ꯃꯇꯝ ꯑꯗꯨ ꯃꯇꯝ ꯈꯪꯉꯤꯕ ꯂꯧꯍꯣꯟ ꯃꯇꯝ ꯈꯪꯉꯤꯖꯦ ꯐꯩꯌꯦꯕ ꯍꯥꯏꯗꯤ ꯃꯤꯒꯤ ꯂꯧ ꯇꯧꯕꯅꯤꯅ ꯑꯩꯈꯣꯏꯗꯤ ꯂꯧꯕ ꯑꯝꯇ ꯇꯧꯗ꯭ꯔꯤꯕꯅꯤꯅꯀꯣ ꯁꯤ ꯂꯧꯍꯣꯟ ꯃꯇꯝ ꯑꯗꯨ ꯃꯇꯝ ꯀꯔꯤꯝ ꯈꯪꯗꯦꯕ ꯑꯩꯉꯣꯟꯗ꯫
ꯐꯥꯔꯝꯒꯤꯅ ꯑꯃꯨꯛ ꯏꯁꯤꯡ ꯆꯥꯎꯁꯤꯜꯂꯛꯑꯒ ꯀꯃꯥꯏ-ꯀꯃꯥꯏꯅ ꯇꯧꯅꯤ ꯈꯣꯠꯅꯤ ꯍꯥꯏꯕꯒꯤ ꯑꯥꯏꯗꯤꯌꯥ ꯂꯩꯕꯅꯤꯅ꯫ ꯑꯈꯣꯏ ꯁꯣꯝ ꯅꯥꯀꯟꯗꯅ ꯑꯃꯨꯛ ꯐꯥꯔꯝꯖꯦ ꯇꯧꯅꯗꯦꯕ ꯐꯥꯔꯝ ꯇꯧꯅꯗ꯭ꯔꯃꯤꯅ ꯑꯩꯈꯣꯏ ꯁꯣꯝꯒꯤꯗꯤ ꯂꯧ ꯂꯧꯕꯨꯛ ꯉꯥꯛꯇꯅꯤꯗꯅ꯫ ꯐꯥꯝꯗꯤ ꯑ-ꯈꯖꯤꯛ-ꯈꯔꯥꯛ ꯑꯃꯅꯤ ꯈꯛꯇꯅꯦꯕ ꯑꯗꯨꯖꯨ ꯌꯥꯝ ꯆꯥꯎꯅ ꯍꯦꯛꯇ ꯃꯤ ꯂꯝꯒꯤ ꯇꯥꯏꯞꯇ ꯑꯩꯈꯣꯏꯒꯤ ꯑꯣꯏꯅꯥꯝ ꯅꯝꯕꯣꯜ ꯑꯣꯏꯅꯥꯝꯒꯤ ꯇꯥꯏꯞꯇꯒ ꯆꯥꯎꯅ-ꯆꯥꯎꯅ ꯑꯗꯨꯃꯥꯏꯅ ꯀꯩꯁꯨ ꯂꯩꯇꯦꯕ꯫ ꯑꯈꯣꯏꯒꯤ ꯄꯨꯈꯤ-ꯄꯨꯈꯤꯒꯤ ꯁ꯭ꯇꯥꯏꯜꯗ ꯇꯧꯔꯒ ꯑꯗꯨꯖꯨ ꯌꯣꯛꯅꯕꯅꯦꯕ ꯑꯈꯣꯏꯒꯤꯅ ꯑꯗꯅꯃ ꯂꯧ ꯉꯥꯛꯇꯅꯤꯅꯅꯦ ꯑꯈꯣꯏꯖꯨ ꯍꯥ
ꯇꯧꯒꯦ
ꯎꯝ ꯉꯥꯏꯈꯣ ꯇꯝ